ꯍꯜꯂꯣ ꯇꯥꯕ꯭ꯔꯣ
ꯇꯔꯦ
ꯎꯝ
ꯂꯥꯎ ꯏꯁꯄꯤꯀꯔ ꯍꯥꯞꯄ ꯌꯥꯗ ꯋꯥꯅꯤ
ꯌꯥꯗꯕꯅꯦ ꯌꯥꯝ ꯇꯞꯄꯅꯦ ꯑꯗꯨꯅ ꯎꯝ ꯍꯥꯏꯗꯤ ꯕꯦꯛꯒ꯭ꯔꯥꯎꯟꯗ ꯇꯥꯍꯜꯂꯨꯀꯣ
ꯇꯥꯕ꯭ꯔꯥ ꯌꯦꯟ ꯀꯩꯀꯥ ꯍꯣꯡꯕꯗꯣ
ꯍꯥꯎ ꯑꯈꯣ ꯍꯥꯥ
ꯌꯦꯟ ꯀꯩꯀꯥ ꯈꯣꯡꯕꯗꯣ ꯇꯥꯕ꯭ꯔꯥ
ꯇꯥꯏꯦ ꯍꯣꯏ ꯍ ꯀꯂꯦꯖ
ꯑꯥ
ꯀꯗ ꯍꯥꯏꯅꯣ ꯅꯪ ꯇ꯭ꯔꯦꯟ ꯇꯧꯕ ꯌꯥꯔꯦ ꯑꯗꯨꯗ ꯌꯦꯃ ꯄꯊꯪ ꯐꯔꯦꯅꯦ ꯍꯥꯎ ꯂꯩꯗ
ꯑꯣ ꯍꯥꯏꯗꯗ
ꯆꯔꯗꯦꯗ
ꯅꯅ
ꯎ ꯅ ꯐꯥꯏꯃ ꯃꯥꯟꯕꯥꯟꯕ
ꯑꯁ ꯀꯩ ꯋꯥꯔꯤꯔꯤ ꯁꯥꯟꯅꯗ꯭ꯔꯤꯅꯣ ꯍꯪꯗꯤꯌꯦ
ꯍꯪꯗꯦ ꯑꯗꯨꯝꯁꯤꯂꯣ
ꯎ ꯑꯩꯁ ꯂꯣꯛ ꯇꯧꯋꯦꯕꯀꯣ
ꯎꯝ
ꯁꯦꯡꯒꯔꯖꯤꯞ ꯑꯅꯤꯃꯛ ꯆꯣꯠꯂꯦ ꯅꯞꯅ
ꯑꯩꯁꯨ ꯂꯦꯞꯇ ꯌꯥꯗꯦ ꯍꯥꯏꯗꯤ ꯅꯪ ꯋꯥꯔꯤ ꯁꯦꯡ ꯑꯗꯣ ꯌꯨ ꯍꯥꯏꯕ꯭ꯔꯦꯦꯞꯇ ꯅꯪꯒꯤ ꯊꯥꯔꯇꯤ ꯄꯥꯔꯁꯦꯟ ꯑꯃꯨꯛ ꯀꯩꯅꯣ ꯇꯧꯅꯕ ꯍꯥꯏꯅ ꯋꯥ ꯉꯥꯡꯅꯕ ꯍꯥꯏꯅ
ꯎꯝ ꯑꯁ ꯑꯗꯨꯃꯥꯏꯅ ꯑꯗꯨꯃꯥꯏꯅ ꯋꯥ ꯉꯥꯡꯕ ꯋꯥ ꯉꯥꯡꯒꯗꯕꯅꯤ ꯍꯥꯏꯔ ꯀꯥꯟꯗꯅ ꯋꯥ ꯊꯣꯛꯇꯧ ꯍꯥꯏꯅꯤ ꯑꯁ
ꯈꯪꯗꯦ ꯇ ꯀꯩ ꯋꯥꯔꯤꯔꯤ ꯂꯤꯗꯅ
ꯎ
ꯅꯪ ꯉꯁꯤ ꯀꯔꯤ ꯊꯕꯛ ꯇꯧꯗꯣꯏꯔꯤꯅꯣ
ꯀꯩ ꯊꯃ ꯇꯧꯗꯅꯣꯗꯤ
ꯀꯩꯀꯩ ꯇꯧꯗꯣꯏꯅꯣ ꯀꯩꯀꯩ ꯍꯣꯠꯅꯗꯣꯏꯅꯣ ꯉꯁꯤꯁꯦ ꯄꯨꯡ ꯑꯃꯗꯤ ꯇꯥꯔꯦ
ꯍꯥꯥ
ꯄꯨꯡ ꯑꯃꯗꯤ ꯇꯥꯔꯦ
ꯎꯝ ꯑꯉꯥꯡ ꯌꯦꯡꯉ
ꯀꯩ ꯑꯉꯥꯡ
ꯑꯉꯥꯡ ꯑꯩꯈꯣꯏ ꯃ ꯆꯆꯥꯒꯤ ꯑꯉꯥꯡ ꯃꯌꯥꯝ ꯂꯥꯛꯑꯦ
ꯁꯤ
ꯍ ꯍꯧꯖꯤ ꯇꯍꯖꯣ ꯃꯠꯇꯦ ꯅꯅꯨꯡꯂꯁ ꯂꯥꯟꯂꯦ ꯆꯔꯤꯄꯨꯔꯔꯤ ꯌꯦꯒꯦ ꯎ ꯍꯥꯎꯗꯗ
ꯗꯦꯕꯨꯇꯤ ꯉꯔꯥꯡꯗꯣ ꯑꯩꯈꯣꯏ ꯑꯁꯦꯡꯕꯗꯤ ꯗꯗꯥꯒꯤ ꯃꯃꯥꯟꯅꯕꯒ ꯗꯗꯥꯒ ꯋꯥꯔꯤ ꯁꯥꯟꯅꯒꯦ ꯇꯧꯕꯅꯦꯕꯀꯣ ꯃꯦꯝꯗꯣ ꯌꯥꯝꯅ ꯑꯩꯅ ꯑꯩꯈꯣꯏ ꯃꯦꯝꯗꯣ ꯁꯨꯃꯥꯏꯅ ꯇꯧꯋꯤ ꯑꯗꯨꯃꯥꯏꯅ ꯇꯧꯋꯤ ꯍꯥꯏꯕꯗꯣ ꯑꯗꯨꯗꯨꯒ ꯑꯩꯈꯣꯏ ꯖꯂꯥ ꯋꯥꯔꯤ ꯁꯥꯟꯅꯔꯒꯦꯅ ꯍꯦꯛ ꯇꯧꯅꯕ ꯀꯥꯟꯗꯅꯦ ꯈꯪꯕ꯭ꯔꯥ ꯑꯩꯈꯣꯏ ꯃꯦꯝꯗꯨꯅ ꯑꯗꯩꯗꯤ ꯑꯗꯨꯝ ꯇꯣꯛꯑꯦ ꯃ ꯁꯥꯟꯅꯔꯔꯣꯏ
ꯃꯥ ꯌꯥꯗ ꯃꯥꯗ ꯐꯣꯟꯅꯁ ꯃꯥꯗ ꯋꯥ
ꯇꯧꯔ ꯂꯩ ꯅꯪꯗꯣ
ꯑꯗꯨꯅꯕ ꯍꯪꯉꯛꯏꯕ ꯑꯗꯨꯏꯅꯤ ꯍꯣꯏ ꯁꯨꯃꯥꯏꯅ ꯑꯍꯥꯟꯕ ꯑꯩ ꯐꯖꯅ ꯉꯥꯡꯗ ꯌꯥꯗꯦ ꯎꯝ ꯑꯗꯒꯤ ꯃꯅꯤꯄꯨꯔꯤ ꯉꯥꯡꯗ ꯌꯥꯗꯦꯅ ꯍꯥꯏꯕꯅꯦꯕꯀꯣ
ꯑꯥ
ꯑꯗꯣ ꯑꯩ ꯕꯦꯛꯒ꯭ꯔꯥꯎꯟꯗꯅꯦ ꯐꯤ ꯀꯟꯅ ꯇꯨꯅꯔꯤꯕꯀꯣ ꯈꯪꯕ꯭ꯔꯥ ꯃꯤ ꯑꯅꯤ ꯑꯍꯨꯝ ꯇꯥꯕ꯭ꯔꯣꯀꯣ
ꯀꯩ ꯇꯥꯗꯤꯒꯦ ꯕꯦꯛꯒ꯭ꯔꯥꯎꯟꯗ ꯃꯇꯨꯡ ꯅꯪꯒꯤ ꯇꯨꯡꯒꯤꯗ ꯇꯥꯗꯦ
ꯑꯥ ꯐꯤꯗꯨ ꯂꯩꯌꯦꯕꯀꯣ ꯑꯩꯈꯣꯏ ꯆꯤꯆꯦꯒꯤ ꯁꯥꯇ꯭ꯔꯥ ꯑꯅꯤ ꯑꯍꯨꯝ ꯎ ꯂꯩꯕ
ꯎꯝ ꯎꯝ ꯁꯤꯗꯅꯦ ꯇꯥꯏꯞꯁ ꯑꯣꯐ ꯃꯦꯗꯤꯌꯥ ꯍꯥꯏ
ꯀꯩꯅꯩꯅꯣ
ꯑꯥ ꯑꯖ ꯊꯔ
ꯑꯩ ꯏꯊꯟꯇ ꯄ ꯉꯥꯡ ꯉꯥꯡ ꯂꯣꯏꯔꯕ꯭ꯔꯥ ꯑꯗꯨꯝ ꯅꯪ ꯈꯨꯝꯗ꯭ꯔꯁꯨ
ꯎꯝ ꯑꯩꯅ ꯈꯨꯝꯃꯨꯗꯤ ꯈꯨꯝꯅꯦ ꯋꯥꯔꯤ ꯈꯔ ꯑꯗꯨꯝ ꯏꯟꯇꯔꯦꯛ ꯇꯧꯅꯦꯕ ꯑ ꯏꯪꯂꯤꯁ ꯑꯒ꯭ꯔꯥꯖꯤ ꯌꯥꯎꯁꯨꯗꯤ ꯑꯗꯨ ꯈꯔ ꯈꯔ ꯌꯥꯎꯅꯦꯕ ꯑꯗꯨꯏꯁꯨ ꯀꯩꯅꯣ ꯇꯧꯕ ꯎꯝ ꯀ ꯀꯥ ꯉꯥꯡꯉꯖꯣ
ꯑꯗꯨꯕꯨꯔꯣ ꯑꯩꯁꯦ ꯑꯩꯅꯅꯦ ꯑꯩꯅꯁꯦ ꯑꯩꯁꯨ ꯅꯪꯒꯤ ꯅꯪꯅ ꯑꯩ
ꯎꯝ ꯅꯪ ꯅꯪꯒꯤ ꯃꯣꯃꯣꯒꯤ ꯅꯪꯅ ꯆꯥꯕꯒꯤ ꯋꯥꯔꯤ ꯂꯤꯔꯛꯑꯣꯅꯦ ꯅꯪꯅ ꯌꯣꯟꯕꯒꯤꯗꯣ
ꯑ ꯑꯗꯨꯔꯣ ꯑꯗꯨꯅꯦ ꯑꯩꯁꯦ ꯃꯣꯃꯣꯁ ꯁꯦ ꯌꯣꯟꯕ ꯆꯠꯂꯦ ꯌꯣꯟꯕ ꯆꯠꯂꯀꯥꯟꯗ ꯅꯨꯡꯁꯥꯎ ꯈꯨꯠꯁꯥ ꯑꯃ ꯑꯗꯨꯒ ꯋꯥꯟ ꯇꯧꯐꯝꯁꯨ ꯂꯩꯇꯦ ꯇꯨ ꯇꯧꯐꯝꯁꯨ ꯂꯩꯇꯦ ꯑꯗꯣ ꯏꯁꯤꯡ ꯊꯛꯇꯕꯤ ꯍꯥꯡꯉ ꯂꯩꯌꯦ ꯑꯗꯨꯗꯨꯒꯤ ꯑꯩꯁꯦ ꯉꯁꯤꯁꯦ ꯅꯥꯔꯤꯕꯅꯤ ꯈꯪꯉꯕ꯭ꯔꯥ ꯐꯣꯔ ꯗꯦꯖꯅꯦ ꯑꯩꯅ ꯆꯠꯂ ꯄꯤꯖꯦ ꯒꯥꯔꯤ ꯃꯅꯨꯡꯗ ꯒꯥꯔꯤ ꯃꯅꯨꯡꯗ ꯑꯩꯈꯣꯏ ꯑꯟꯇꯤꯗꯨꯅ ꯅꯦꯝꯕꯀꯦꯠꯇ ꯌꯨꯡ ꯍꯥꯂꯨ ꯍꯥꯏꯌꯦ ꯑꯗꯨꯗꯨꯒꯕꯔ ꯄꯇꯤꯟꯗ ꯤꯟꯤꯟ ꯌꯣꯡ ꯍꯥꯜꯂꯣ ꯍꯥꯏ ꯑꯗꯨꯗꯨꯒ ꯑꯩ ꯑꯩ ꯍꯥꯥꯟꯕ ꯌꯥꯗ꯭ꯔꯦ ꯂꯨꯞꯈꯠꯄ ꯌꯥꯗ꯭ꯔꯦ ꯅꯨꯄꯥ ꯃꯌꯥꯝꯗꯨꯅ ꯌꯦꯡ ꯌꯦꯡꯗꯨꯅ ꯂꯩꯗꯅ ꯑꯩꯁꯦ ꯑꯗꯨꯗꯨꯗꯒꯤ ꯑꯩꯁꯦ ꯈꯥꯡꯖꯜꯂꯦ ꯑꯩꯗꯤ ꯑꯃꯗ ꯌꯥꯝ ꯇꯧꯒꯜꯂꯤꯗꯅ ꯑꯗꯨꯗꯨꯒ ꯒꯥꯔꯤꯗ ꯐꯝꯃꯕꯅꯤ ꯩꯅ ꯇꯧꯗꯅꯕꯅ ꯏꯁꯤꯡꯁꯨ ꯊꯛꯇ꯭ꯔꯦ ꯈꯥꯡꯉ ꯂꯩꯌꯦ ꯑꯗꯨꯗꯨꯗꯒꯤ ꯅꯣꯡꯄꯣꯛ ꯌꯥꯝꯝꯕꯒ ꯑꯃꯗꯨꯅ ꯑꯥꯏꯔꯤꯁ ꯏꯪꯂꯤꯁꯅꯤꯅꯦ ꯑꯗꯨꯁꯨ ꯑꯃꯗꯨꯅ ꯂꯥꯛ ꯑꯗꯨꯗꯨꯅ ꯌꯥꯝ ꯋꯥꯔ ꯕ ꯃꯥꯜꯂꯦ ꯑꯆꯥꯄꯣꯠ ꯂꯩꯕꯤꯗꯗꯤ ꯌꯥꯔꯔꯣꯏ ꯀꯥꯏꯅ ꯇꯧꯔꯒ ꯄꯣꯉꯥꯟꯕꯁꯦ ꯆꯦꯟꯗꯅ ꯎꯝ ꯊꯛꯑꯦ ꯑꯗꯨꯕꯨꯗꯤ ꯑꯗꯨ ꯑꯗꯨ ꯊꯛꯄꯒꯤ ꯋꯥꯔꯤꯁꯨ ꯂꯤꯔꯒꯦꯕꯀꯣ ꯑꯗꯨ ꯎ ꯃꯥꯅ ꯆꯣꯀ꯭ꯂꯦꯠꯁꯦ ꯂꯩꯕꯤꯕꯅꯦꯕ ꯗꯥꯏꯔꯤ ꯃꯤꯜꯗꯣ ꯑꯗꯨꯗꯣ ꯀꯔꯤꯅꯦꯜꯗꯤ ꯊꯨꯝꯅꯤꯗꯅꯀꯣ ꯑꯗꯨ ꯊꯒ ꯎꯝ ꯆꯥꯔꯒ ꯑꯗꯨ ꯀꯣꯛꯇꯣ ꯊꯛꯑꯒꯦꯅ ꯊꯛꯄꯅꯦꯕ ꯑꯗꯨꯗꯨꯒ ꯆꯣꯀ꯭ꯂꯦꯠꯇꯣ ꯊꯨꯝꯃꯕꯅꯤꯅ ꯀꯩꯅꯣ ꯀꯣꯛꯇꯣ ꯈꯥꯈ꯭ꯔꯕ ꯑꯩꯉꯣꯟꯗ ꯑꯗꯣ ꯑ ꯁꯤꯁꯦ ꯑꯩ ꯊꯛꯑꯒ ꯑꯩ ꯍꯣꯔꯦꯟ ꯉꯥꯎꯔꯒꯩꯕꯨ ꯃꯣꯏꯅꯔꯕꯗ ꯀꯣꯏꯂꯥ ꯂꯥꯔ ꯂꯩꯦꯗꯤ ꯀꯃꯥꯏꯅ ꯑꯗꯨꯗꯤ ꯅꯅ ꯄꯥꯈꯠꯂꯒ ꯊꯛꯇꯕꯤꯗ ꯆꯝꯍꯜꯂꯦ ꯍꯥꯏꯁꯦ ꯑꯩ ꯃꯍꯨꯗꯣ ꯃꯍꯨꯗꯣ ꯆꯝꯍꯜꯂꯒ ꯅꯨꯡꯊꯤꯤꯟ ꯅꯨꯃꯤꯠ ꯇꯥꯔꯦ ꯅꯨꯡꯗꯥꯡ ꯄꯨꯡ ꯃꯉꯥ ꯑꯗꯨꯗꯋꯥꯏꯗ ꯑꯃꯨꯛ ꯊꯛꯑꯦ ꯍꯥꯏꯁꯦ ꯉꯥꯎꯗꯅꯕꯅ ꯌꯨ ꯑꯣ ꯈꯥꯏꯕꯀꯣ ꯑꯗꯨꯒꯤ ꯀꯣꯀꯥ ꯀꯣꯂꯥꯗꯣ ꯈꯥꯕꯅꯤꯅ ꯌꯨ ꯑꯣꯂꯗꯤ ꯥꯏꯅ ꯄꯈꯠꯠꯇ ꯊ
ꯍ ꯍ
ꯟꯗ ꯑꯗꯨꯗꯨꯒꯅꯦ ꯂꯥꯁ ꯗꯦꯗ ꯑꯩ ꯌꯣꯟꯕꯁꯦ ꯈꯪꯕ ꯑꯗꯨꯗꯣ ꯌꯣꯟꯕꯗꯣ ꯀꯣꯟꯅꯗ꯭ꯔꯕ ꯁꯤꯠꯃꯟꯗꯅ ꯍ ꯁꯤ ꯅꯗ ꯂꯩ ꯌꯣꯟꯕ ꯀꯣꯟꯅꯗ꯭ꯔꯕ ꯑꯩꯈꯣꯏ ꯑꯪꯇꯤꯗꯨ ꯒꯥꯔꯤꯁꯦ ꯃꯉꯥ ꯇꯔꯨꯛ ꯑꯗꯨꯃꯥꯏꯅ ꯒꯦꯞ ꯂꯩꯅꯔꯒ ꯌꯣꯟꯕꯅꯦꯕꯀꯣ ꯏꯕꯥꯅꯤꯁꯦ ꯑꯩꯅ ꯂꯥꯁ ꯑꯣꯏꯗꯣꯏꯅꯦꯕ ꯑꯗꯨꯒ ꯑꯩꯈꯣꯏ ꯑꯟꯇꯤꯗꯨꯅ ꯑꯁ ꯑꯃꯁꯨ ꯌꯥꯎꯈ꯭ꯔꯦꯅꯦ ꯖꯀ ꯎ ꯎ ꯑꯣ ꯑꯩꯈꯣꯏꯁꯨꯦ ꯆꯥꯅꯩ ꯑꯩꯈꯣꯏꯁꯨꯦ ꯆꯥꯅ ꯅꯤꯅꯦꯅꯦ
ꯑꯩꯈꯣꯏ ꯏꯅꯦꯁꯤꯅ ꯃꯥꯒꯤꯁꯤ ꯁꯤꯠꯇ꯭ꯔꯕ ꯑꯩꯉꯣꯟꯗ ꯌꯥꯝ ꯁꯤꯠꯂꯒ ꯃꯉꯣꯟꯗ ꯁꯤꯠꯇꯕ ꯑꯗꯨꯗꯨꯒꯤ ꯑꯩꯒꯤꯗꯣ ꯄꯣꯠ ꯑꯅꯤꯅꯦꯕꯀꯣ ꯄꯣꯠ ꯑꯅꯤ ꯍꯥꯏꯁꯦ ꯔꯤꯡ ꯔꯤꯡ ꯑꯗꯨꯝ ꯎꯝ ꯊꯥꯛ ꯊꯥꯛ ꯀꯥꯗꯣꯏꯅꯦꯕꯀꯣ ꯑꯗꯨ ꯑꯀꯥꯔ ꯑꯩꯁꯦ ꯄꯨꯂꯞ ꯌꯣꯟꯊꯣꯛꯈ꯭ꯔꯕ ꯄꯨꯡ ꯃꯉꯥ ꯑꯗꯨꯋꯥꯏꯗ ꯑꯗꯨꯗꯨꯒ ꯃꯤꯁꯤꯡꯅ ꯌꯥꯎꯔꯤꯕꯣ ꯌꯥꯎꯔꯤꯕꯣ ꯍꯪꯉꯛꯑꯅꯤ ꯑꯩꯗꯤ ꯑꯩ ꯈꯨꯝꯐꯝ ꯈꯪꯗ꯭ꯔꯕꯣ ꯑꯗꯨꯗꯨꯒꯤ ꯑꯩꯈꯣꯏ ꯑꯦꯟꯇꯤꯗꯨꯣ ꯄꯨꯔꯛ ꯑꯣ ꯍꯥꯏꯔꯒ ꯃꯥꯁꯦ ꯆꯦꯟꯍꯜꯂꯦ ꯑꯗꯨꯗꯨꯒ ꯑꯩꯉꯨꯛ ꯏꯅꯥꯛꯇ ꯎ ꯆꯥꯝꯃꯔꯤ ꯆꯥꯝꯃꯔꯤꯒꯤ ꯄꯨꯔꯛꯑꯦꯕꯀꯣ ꯎꯝ ꯀꯩꯅꯣꯗꯣ ꯍꯥꯞꯄꯒ
ꯍꯥꯞꯄꯒ ꯄꯔꯛꯑꯦ ꯑꯗꯨꯗꯨꯒ ꯑꯗꯨꯁꯨ ꯃꯥ ꯆꯠꯄ ꯌꯧꯗ꯭ꯔꯤꯉꯩꯗ ꯑꯩꯒꯤ ꯌꯣꯟꯊꯣꯛꯈ꯭ꯔꯕ ꯂꯣꯏꯅꯃꯛ ꯆꯔꯤ ꯆꯝꯔꯤꯁꯦ ꯑꯗꯨꯒꯤ ꯑꯃꯨꯛ ꯄꯨꯔꯛꯑꯣꯅ ꯆꯦꯟꯍꯜꯂꯦ ꯑꯗꯨꯁꯨ ꯑꯃꯨꯛ ꯂꯣꯏꯊꯣꯛꯈ꯭ꯔꯦ ꯍꯥꯏꯁꯦ
ꯅꯪ ꯂꯨꯔꯔꯕꯔꯕꯣ ꯂꯨꯔꯕꯣ ꯅ
ꯀꯩꯅꯣ ꯑ ꯑꯃ ꯑꯅꯤ ꯑꯍꯨꯝ ꯃꯔꯤ ꯃꯉꯥ ꯇꯔꯨꯛ ꯇꯔꯦꯠ ꯅꯤꯄꯥꯜ ꯅꯤꯄꯥꯜꯒꯤ ꯖꯤꯔꯣ ꯖꯤꯔꯣ ꯑꯅꯤꯗꯨꯣ ꯑꯔ ꯃ ꯏꯇ꯭ꯔꯦ
ꯍꯣꯏ ꯑꯗꯨ ꯂꯣꯏꯔꯕ
ꯐꯗꯣ ꯌꯣꯟꯕ ꯂꯣꯏꯊꯣꯛꯈ꯭ꯔꯕ ꯑꯗꯩꯗꯤ ꯑꯩꯁꯦ ꯃꯤ ꯑꯃꯨꯛ ꯂꯥꯛꯑꯦ ꯑꯩꯅ ꯌꯥꯎꯗ꯭ꯔꯦ ꯍꯥꯏꯔ ꯀꯥꯟꯗ ꯑꯩ ꯃꯤ ꯑꯃꯨꯛ ꯂꯥꯛꯇ꯭ꯔꯤꯉꯩꯗ ꯍꯥꯏꯅ ꯊꯣꯡꯁꯦ ꯂꯣꯟꯁꯤꯜꯂꯒ ꯃꯄꯥꯟꯗ ꯂꯦꯞꯄꯒ ꯉꯥꯏꯕꯅꯤ ꯃ ꯃꯄꯨꯗ ꯇꯧꯔꯒ ꯌꯣꯟꯕ ꯂꯣꯏꯔꯦ ꯂꯧꯕ ꯂꯥꯛꯑꯣ ꯒꯥꯔꯤꯁꯦ ꯀꯥꯏꯅ ꯇꯧꯔꯒ ꯃꯄꯥꯟꯗ ꯂꯦꯞꯄ ꯂꯦꯞꯄ ꯂꯩꯌꯦꯦ ꯑꯩꯁꯦ ꯑꯉꯥꯎꯕꯤꯒꯤ ꯇꯥꯏꯞꯇ ꯑꯗꯨꯒ ꯌꯣꯠꯀꯤ ꯑꯃ ꯂꯝꯕꯤꯗ ꯁꯥꯏꯟꯒ ꯌꯥꯎꯕꯗꯣ
ꯑꯥ ꯑ
ꯨꯝꯕ ꯌꯥꯎꯕꯥꯏꯟ ꯀ ꯀꯩ ꯏꯪꯂꯤꯁ ꯍꯥꯎꯈ꯭ꯔꯦ ꯀꯩꯅꯣ ꯃꯗ ꯂꯝꯕꯤꯗ ꯑꯗꯨꯃꯥꯏꯅ ꯆꯠꯂꯨ ꯑꯗꯨꯠꯇ ꯍꯥꯏ ꯎꯠꯇꯨꯗꯣ ꯑꯗꯨꯗꯨ ꯌꯣꯠꯇꯨꯗ ꯑꯩꯁꯦ ꯀꯣꯜꯂꯒ ꯂꯦꯞꯄꯦ ꯍꯥꯏꯏꯁꯦ ꯏꯊꯟꯇ ꯃꯗꯨ ꯀꯨꯏꯅ ꯂ ꯉꯥꯏꯕꯗꯣ ꯑꯗꯨꯗꯒꯤ ꯏꯅꯥꯛꯇ ꯎꯝ ꯍꯩ ꯃꯍꯤ ꯁꯨꯡꯕ ꯅꯨꯄꯥ ꯑꯍꯨꯝ ꯂꯩꯕ ꯀꯣ ꯑꯗꯨꯗꯨꯅ ꯁꯤꯗ ꯐꯝꯍꯜꯂꯥꯛꯑꯣ ꯍꯥꯏꯔꯒ ꯃꯣꯏ ꯃꯅꯥꯛꯇ ꯐꯝꯍꯜꯂꯦ ꯑꯗꯨ ꯇ ꯋꯥꯔꯤ ꯁꯥꯟꯅꯔꯤ ꯑꯗꯨ ꯑꯗꯥ ꯇꯧꯔꯒ ꯑꯩꯈꯣꯏ ꯑꯪꯀꯜ ꯑꯃꯨꯛ ꯂꯥꯛꯑ ꯑꯪꯀꯜ ꯂꯒ ꯑ ꯀꯥꯔꯦ ꯍꯣꯏ ꯀ ꯀꯥꯂꯑꯒ ꯍꯤꯟꯖꯥꯡ ꯂꯩꯕ ꯆꯠꯂ ꯌꯦꯟ ꯂꯩꯕ ꯆꯠꯂ ꯃꯈꯣꯡꯗꯒꯤ ꯃꯔꯤꯟꯗꯒꯤ ꯀꯅ ꯌꯥꯗꯦ ꯀꯔꯤ ꯀꯔꯤ ꯂꯩꯕ ꯆꯂꯦ ꯑꯗꯨꯗꯨꯒ ꯑꯩꯈꯣꯏ ꯑꯟꯇꯤ ꯃꯅꯥꯛꯇ ꯑꯃꯨꯛ ꯍꯜꯂꯛꯑꯦ ꯑꯗꯨꯗꯨꯒ ꯑꯩꯁꯦ ꯑꯗꯨ ꯅꯨꯃꯤꯠ ꯇꯣ ꯀꯩꯅꯣꯅꯦꯕ ꯒꯥꯔꯤ ꯃꯆꯥ ꯅꯠꯇꯦꯕ ꯑꯃꯗꯣ
ꯐꯔꯤ ꯑ ꯍꯥꯏꯔꯣꯅꯦ ꯍꯥꯏꯔꯣ ꯍꯣꯏ ꯌꯥꯔꯦꯅꯦ ꯑ ꯑꯩ ꯈꯪꯉꯤ ꯈꯪꯉꯤ ꯍ
ꯑꯗꯨꯅꯦꯕꯀꯣ ꯑꯩꯁꯦ ꯃꯅꯤꯡꯗ ꯇꯣꯡꯉꯛꯑꯣ ꯍꯥꯏꯕ ꯑꯩꯈꯣꯏ ꯑꯪꯀꯜꯁꯦ ꯑꯩꯈꯣꯏ ꯀꯀꯥꯁꯤꯅ ꯑꯗꯣ ꯑꯩꯒꯤ ꯇꯣꯡꯕ ꯍꯩꯇ꯭ꯔꯕ ꯎꯝ ꯃꯥꯅ ꯐꯩ ꯄꯣꯛꯎ ꯍꯥꯏꯕ ꯑꯩꯅ ꯐꯩꯅ ꯅꯞꯄꯦ ꯐꯩꯅ ꯐꯝꯕ ꯀꯥꯟꯁꯤꯗ ꯐꯝꯕ ꯍꯩꯇꯔꯕ ꯃꯥꯁꯦ ꯊꯧꯕ ꯍꯧꯔꯦꯕꯀꯣ ꯏꯕꯥꯅꯤꯁꯦ ꯅꯤꯛꯄꯗꯣ ꯎꯝ ꯅꯞꯄ ꯍꯩꯇꯕꯅꯤꯅ ꯑꯗꯨꯒꯤ ꯑꯩꯗꯨ ꯆ‌ꯣꯡꯊꯈ꯭ꯔꯦ ꯍꯥꯏꯁꯦ ꯃꯥ ꯊꯧꯔꯤꯉꯩꯗ ꯑꯩ ꯆꯣꯡꯊꯥꯔꯒ ꯀꯔꯤꯅ‌ꯣ ꯀꯔꯤ ꯇꯧꯔꯒ ꯅꯪ ꯆꯣꯡꯊꯩꯗ‌ꯣ ꯁꯤꯔꯣꯏꯗ꯭ꯔꯥ ꯑꯩ ꯇꯣꯡꯕ ꯍꯩꯔꯔꯣꯏ ꯅꯪ ꯍꯥꯜꯂꯝꯃ‌ꯣ ꯈꯣꯡꯅ ꯇꯞꯅ ꯂꯥꯛꯆꯔꯒꯦ ꯍꯥꯏꯕ ꯑꯗ
ꯀꯩꯅꯣꯇꯧ ꯅꯪ ꯕꯥꯆꯧꯗ ꯆꯠꯂꯣ ꯑꯗꯨꯒꯅꯦ ꯅꯝꯕꯤꯔꯣꯏꯌ‌ꯣ ꯆ‌ꯣ ꯊꯥꯒꯔꯝꯅꯤꯑꯣ ꯕꯥꯆꯎꯗ ꯑꯩꯅ ꯊꯥꯒꯔꯝꯅꯤ ꯆ‌ꯣ ꯑꯉꯥꯡꯗꯅꯤ ꯀꯩꯅꯣ ꯇꯧꯋꯦ ꯁꯤꯒꯤꯁꯦ ꯄꯨꯡ ꯎꯠꯆꯜꯂꯤꯗꯣ ꯎꯕ꯭ꯔꯥ
ꯈꯪꯗꯦ
ꯌꯦꯡꯉꯣ ꯀꯩꯅꯣꯗ
ꯑ ꯆꯠꯂꯦ ꯄꯨꯡ ꯃꯤꯅꯤꯠ ꯀꯩꯅꯣꯗꯨ ꯇꯔꯥ
ꯍꯣꯏ ꯍꯣꯏ ꯑꯁꯤꯁꯦ ꯕꯥꯔꯣ ꯅꯠꯇ꯭ꯔꯒ ꯇꯔꯥꯃꯥꯊꯣꯏ ꯑꯗꯨꯋꯥꯏꯗ ꯃꯨꯠꯄꯅꯦꯕ ꯑꯗꯨ ꯂꯣꯏꯔꯒꯅꯦ ꯃꯤꯅꯤꯠ ꯇꯔꯥꯃꯉꯥ ꯂꯩꯔꯒ ꯇꯧꯔꯛꯀꯦꯕ ꯑꯃꯨꯛ ꯎꯝ ꯈꯪꯗꯦ ꯃꯇꯝ ꯃꯨꯠꯄ ꯌꯥꯎꯕꯅꯦ ꯃꯊꯟꯇ
ꯑꯣ ꯅꯪ ꯃꯨꯊꯠꯇ꯭ꯔꯁꯨ
ꯎꯝ ꯎꯝ ꯍꯥꯏ ꯑꯣ ꯐꯝ ꯐꯝ
ꯑꯗꯩꯗꯤ ꯑꯩꯁꯦ ꯈꯣꯡꯅ ꯆꯠꯂꯒꯦꯅ ꯍꯥꯏꯔꯦ ꯑꯗꯨꯗꯨꯒ ꯑꯩꯈꯣꯏ ꯀꯀꯥꯁꯤꯅ ꯌꯥꯔꯦ ꯎꯝ ꯃꯈꯣꯡ ꯑꯅꯤꯗꯣ ꯐꯥꯛꯇꯣꯛꯑꯒ ꯐꯝꯃꯣꯅ ꯍꯥꯏ ꯑꯗꯩ ꯑꯃꯨꯛ ꯐꯥꯛꯇꯣꯛꯑꯒ ꯁꯦꯠꯂꯦ ꯑꯗ
ꯂꯣꯏ ꯅꯥꯔꯒ ꯂꯝꯕꯤꯅꯤꯅ ꯗꯣꯛ ꯀꯗ꯭ꯔꯥꯛ ꯒꯗ꯭ꯔꯣꯛ ꯀ꯭ꯔꯥꯛ ꯇꯧꯔ ꯆꯠꯂꯦ ꯑꯗꯨ ꯑꯗꯨꯒ ꯌꯨꯝ ꯌꯧꯔꯒ ꯊꯨꯟ ꯂꯣꯏ ꯅꯥꯔꯦ ꯍꯥꯏꯁꯦ ꯑꯩ ꯍꯥꯏꯗꯤꯅꯦ ꯑꯩꯗꯣ ꯒꯥꯔꯤ ꯇꯣꯡꯕꯩ ꯇꯥꯏꯞꯇ ꯀꯩꯅꯣ ꯅꯠꯇꯦꯕ ꯏꯁꯥꯁꯦ ꯄꯨꯔꯥ ꯎ ꯀꯩꯅꯣ ꯑꯣꯏꯗꯕꯤꯗ ꯏꯁꯥꯁꯦ ꯒꯥꯔꯤ ꯊꯧꯕꯒꯤ ꯃꯄꯨꯗꯒꯤ ꯍꯦꯟꯅ ꯄꯥꯡꯒꯟ ꯍꯥꯞꯄꯗꯣ ꯑꯗꯨꯗꯨꯒꯤ ꯍꯛꯆꯥꯡ ꯂꯣꯏ ꯅꯥꯔꯕ ꯃꯊꯪꯗ ꯇꯣꯡꯕ ꯉꯝꯖꯔꯣꯏ ꯍꯥꯏꯕ ꯑꯩꯅ
ꯋꯥꯕꯅꯤ ꯂꯝꯕꯤ ꯅꯨꯡꯉꯥꯏꯇ꯭ꯔꯗꯤ
ꯍꯣꯏ ꯂꯝꯕꯤ ꯐꯔꯗꯤ ꯀꯩꯁꯨ ꯇꯧꯔꯣꯏꯕ ꯈꯨꯗ꯭ꯔꯣꯛ ꯑꯗ꯭ꯔꯥꯛ ꯇꯧꯕꯒꯤ
ꯎꯝ
ꯑꯗꯨꯗꯨꯒ ꯃꯤꯒꯤ ꯈꯨꯟꯒꯤ ꯃꯍꯤ ꯊꯛꯅꯕ ꯑꯃ ꯑꯃꯗꯨ ꯂꯩꯗꯣ ꯍꯦꯛꯑꯦ ꯑꯗꯨꯗꯨꯒ ꯂꯩ ꯑꯃꯗꯣ ꯑꯩꯅ ꯀꯩꯅꯣꯗꯣ ꯌꯥꯝ ꯊꯛꯄꯗꯣ
ꯑꯣ ꯖꯨꯕꯥꯛ ꯀꯨꯁꯨꯝ ꯍꯥꯏꯕ꯭ꯔ ꯀꯩꯅꯣ ꯗ‌ꯣ ꯖꯨꯕꯥ ꯀꯨꯁꯨꯝ ꯍꯥꯏꯕ꯭ꯔꯥ ꯑꯃ ꯍꯤꯒꯣꯛꯇꯣ ꯏꯁꯤꯡ ꯃꯆꯨ